ꯎꯝ
ꯑꯥ ꯇꯥꯕ꯭ꯔꯣ
ꯍꯣꯏ ꯍꯣꯏ
ꯑ
ꯆꯥꯛꯆꯔꯕꯣ
ꯆꯥꯔꯦ ꯍꯣꯏ ꯅꯪꯗꯤ
ꯆꯗ꯭ꯔꯤꯗ ꯊꯣꯡꯗ꯭ꯔꯤꯗ
ꯑ ꯊꯦꯡꯉꯦꯅꯦ
ꯍꯣꯏ
ꯌꯥꯝ ꯊꯦꯡꯅ ꯍꯧꯒꯠꯇ꯭ꯔꯣ
ꯑꯦ ꯍꯧꯒꯠꯄꯗꯤ ꯉꯥꯟꯅ ꯍꯧꯒꯠ ꯂꯩꯗ ꯎꯝ
ꯕꯣꯜ ꯌꯦꯡꯕꯒꯤꯔꯣ
ꯍꯣꯏ ꯕꯣꯜꯁꯨ ꯌꯦꯡꯉꯦ ꯌꯦꯡꯗꯦ ꯑꯗꯨꯕꯨ ꯑꯩꯈꯣꯏꯗꯤ ꯈꯔ ꯊꯦꯡ ꯊꯦꯡ ꯆꯥꯏ ꯆꯥꯕꯗ ꯑꯌꯨꯛꯀꯤꯗꯤ
ꯑꯣ ꯑꯩꯈꯣꯏꯗꯤ ꯉꯟꯅ ꯑꯗꯨꯝ ꯆꯥꯕꯅꯤꯅꯀꯣ
ꯍꯣꯏ
ꯑꯗꯣ ꯄꯨꯡ ꯇꯔꯦꯠ ꯅꯤꯄꯥꯜ ꯑꯗꯨꯝ ꯑꯣꯏꯔꯗꯤ ꯑꯩꯈꯣꯏꯗꯤ ꯑꯗꯨꯝ ꯆꯥꯔꯦꯕ
ꯍꯣꯏ ꯑꯗꯨꯗꯤ ꯑꯩꯈꯣꯏ ꯑꯔꯣꯝ ꯂꯩꯕꯈꯣꯏ ꯀꯥꯡꯕꯨꯒꯤꯗꯤ ꯑꯗꯨꯃꯥꯏꯅ ꯇꯧꯋꯦꯅꯣꯀꯣ ꯎꯝ
ꯅꯪꯗꯤ ꯇꯝꯄꯥꯛꯇ ꯂꯩꯕ꯭ꯔꯣ
ꯑꯩꯗꯤ ꯁꯔꯀꯥꯔꯗ ꯂꯩꯌꯦ
ꯂꯣꯏꯔꯦꯍꯦ ꯅꯪꯁꯨ ꯈꯥꯏꯕꯗꯤ ꯑꯗꯨꯝ ꯌꯥꯏꯌꯦ
ꯁꯔꯒꯥꯗꯒꯤ ꯅꯪꯕꯨ ꯌꯦꯡ ꯇꯔ ꯇꯧꯔꯣ
ꯑꯩꯅ ꯍꯥꯏꯗꯤ ꯌꯨꯝꯗꯣ ꯚꯔꯥꯗ ꯑꯣꯏꯅ ꯂꯩꯕ꯭ꯔꯣꯅ ꯍꯪꯕꯅꯤꯗ ꯌꯨꯝꯗ ꯂꯩꯇ꯭ꯔꯗꯤ
ꯑ ꯌꯨꯝꯗ ꯂꯩꯇꯦ ꯑꯩ ꯀꯩꯅꯣꯗ ꯂꯩ ꯃꯄꯥꯟꯂꯣꯝꯗ ꯂꯩꯌꯦ
ꯑꯣ ꯑꯣ ꯃꯄꯥꯟ ꯂꯣꯝꯗ ꯂꯩꯕꯁꯤ ꯅꯨꯡꯉꯥꯏꯕ꯭ꯔꯥ
ꯈꯪꯗꯦꯅꯦ ꯑꯗꯨꯗꯤ ꯑꯩꯁꯨ
ꯎꯝ ꯌꯨꯝꯗ ꯂꯩꯕꯅ ꯅꯨꯡꯉꯥꯏꯕꯅꯤꯅ ꯈꯨꯟꯗ ꯂꯩꯕꯅ
ꯍꯣꯏ ꯈꯨꯟꯗ ꯂꯩꯕꯅ ꯈꯨꯟꯗꯤ ꯈꯨꯟꯅꯦꯗꯣ
ꯎꯝ
ꯈꯨꯟꯗ ꯅꯨꯡꯉꯥꯏꯇ ꯂꯩꯕꯗꯦ ꯑꯗꯨꯕꯨ ꯈꯨꯟꯗ ꯑꯗꯨꯝ ꯂꯩꯔꯗꯤ ꯌꯥꯔꯔꯣꯏꯅꯦ
ꯑꯗꯨꯅꯦ ꯑꯗꯨ ꯑꯣꯏꯔꯁꯨ ꯈꯨꯟꯗꯤ ꯑꯗꯨꯝ ꯂꯩꯅꯤꯡꯉꯦꯗꯅ
ꯎꯝ
ꯃꯄꯥꯟ ꯂꯝꯗ ꯆꯠꯄꯗꯤ ꯑꯗꯨꯝ ꯐꯗꯤ ꯐꯩꯌꯦꯕ
ꯍꯣꯏ ꯍꯣꯏ ꯑꯗꯨ ꯅꯨꯄꯤꯗꯤ ꯌꯥꯗꯦ ꯌꯥꯏꯗ ꯌꯨꯝꯗ ꯂꯩꯔꯁꯨ ꯑꯗꯣ ꯅꯨꯄꯥꯗꯤ ꯈꯣꯟꯊꯤ ꯌꯥꯝ ꯆꯥꯏꯅꯦ ꯅꯪ ꯅꯪ ꯍꯥꯏꯅ
ꯑꯗꯨ ꯑꯣꯏꯔꯁꯨ ꯃꯄꯥꯟ ꯂꯝꯗ ꯆꯠꯇ꯭ꯔꯁꯨ ꯑꯗꯨꯝ ꯑꯅꯛꯄꯗ ꯑꯗꯨꯝ ꯊꯕꯛ ꯂꯩ ꯍꯧꯖꯤ ꯑꯗꯨꯝ ꯁꯨꯕ ꯌꯥꯏꯗꯅ
ꯍꯣꯏ ꯌꯥꯗꯤ ꯌꯥꯕꯅꯦ ꯑꯗꯨꯕꯨ ꯀꯩꯅꯣꯗꯨ ꯂꯤꯟ ꯀꯥꯡꯕꯨ ꯌꯥꯝ ꯂꯦꯡꯃꯤꯟꯅ ꯌꯥꯗ꯭ꯔꯦꯅꯦ
ꯈꯪꯗꯦꯅꯦ ꯃꯄꯥꯟ ꯂꯝꯗꯗꯤ ꯄꯩꯁꯥ ꯇꯥꯟꯕꯁꯦ ꯌꯥꯝ ꯅꯨꯡꯉꯥꯏ ꯍꯥꯏꯌꯦ ꯃꯣꯏꯗꯤ ꯑꯩꯈꯣꯏ ꯈꯨꯟꯗꯁꯨ ꯃꯤ ꯑꯅꯤ ꯑꯍꯨꯝ ꯆꯠꯂꯦꯕꯀꯣ
ꯍꯣꯏ
ꯑꯗꯨꯒꯤ ꯃꯄꯥꯟ ꯂꯝꯣꯗꯗꯤ ꯄꯩꯁꯥ ꯇꯥꯟꯕ ꯌꯥꯝ ꯅꯨꯡꯉꯥꯏꯌꯦ
ꯑꯁ ꯈꯪꯗ꯭ꯔꯦ ꯑꯗꯨꯗꯤ ꯑꯩꯁꯨ ꯑꯃꯨꯛꯀ ꯑꯗꯨꯝ ꯇꯥꯡꯗꯤ
ꯑꯗꯨꯝ ꯄ ꯄꯥꯈꯪ ꯑꯣꯏꯌꯦ ꯄꯥꯈꯪꯂꯣ ꯄꯥꯈꯪ ꯑꯣꯏꯔꯝꯅꯤꯀꯣ
ꯄꯥꯈꯪ ꯁꯔꯤꯅꯦ ꯍꯣꯏ
ꯑꯥ ꯃꯈꯡ ꯁꯔꯤꯅ ꯐꯩꯌꯦꯗ ꯒ꯭ꯌꯥꯟ ꯇꯥꯕꯁꯤꯡꯁꯤꯀꯣ ꯄꯥꯈꯪ ꯁꯔꯤ ꯑꯗꯨꯝ ꯑꯣꯏꯒꯜꯂꯦ ꯍꯥꯏꯌꯦ ꯂꯩꯁꯥꯕꯤꯁꯨ ꯑꯗꯨꯅꯦ ꯍꯥꯏꯕꯗꯤ ꯃꯣꯏꯗꯤ ꯀꯔꯤꯅꯣ ꯏꯃꯨꯡꯒꯤ ꯈꯜꯂꯒ ꯀꯔꯤ ꯀꯔꯤ ꯑꯗꯨꯃꯥꯏ ꯈꯜꯂꯦꯗꯅ ꯑꯗꯨꯒꯤ ꯌꯨꯝ ꯄꯥꯟꯅꯤꯡꯗ꯭ꯔꯦ ꯍꯥꯏꯌꯦꯕ
ꯁꯦ ꯑꯗꯨꯗꯤ ꯑꯩꯁꯤ ꯑꯩ ꯑꯩꯅ ꯉꯁꯥꯏꯗꯩ ꯑꯗꯨꯝ ꯀꯩꯅꯣ ꯇꯧꯔꯤꯕꯁꯦ ꯄꯥꯈꯪ ꯁꯔꯤ ꯃꯥꯟꯗꯤ ꯃꯥꯟꯈ꯭ꯔꯕꯖꯥꯅꯤꯅꯦ
ꯈꯪꯗꯦ ꯅꯪ ꯍꯧꯖꯤꯛ ꯍꯥꯏꯕꯒꯤ ꯃꯇꯨꯡ ꯏꯟꯅ ꯍꯥꯏꯕꯅꯤꯅꯦ ꯑꯩꯁꯨ
ꯎꯝ ꯅꯪꯗꯤ
ꯑꯩꯁꯨ ꯑꯔꯤꯕꯤꯅꯦ
ꯑꯣ ꯑꯩꯍꯥ
ꯑꯔꯤꯕꯤꯒ ꯑꯔꯤꯕ ꯋꯥꯔꯤ ꯁꯥꯕꯁꯦ ꯅꯨꯡꯉꯥꯏꯕꯅꯦꯀꯣ
ꯍꯣꯏ ꯍꯣꯏ ꯍꯣꯏ ꯑꯗꯨ ꯎꯝ ꯍꯣꯏ ꯍꯣꯏ ꯑꯩ ꯑꯗꯨꯝ ꯑꯔꯤꯕꯅꯦꯅ ꯈꯜꯂꯁꯦ ꯑꯩꯁꯨ
ꯄꯥꯈꯪ ꯑꯔꯤꯕꯁꯨ ꯐꯕꯅꯦꯍꯦ ꯍꯥꯏꯕꯗꯤ ꯒ꯭ꯌꯥꯟ ꯌꯥꯝ ꯇꯥꯏꯌꯦꯕ ꯑꯉꯥꯡ ꯑꯣꯏꯕꯗꯨꯗꯤ ꯉꯥꯎꯁꯟꯅꯕ ꯌꯥꯝ ꯇꯧꯋꯦꯕ ꯑꯗꯨꯒꯤ
ꯍꯦꯍꯥ
ꯑꯩꯈꯣꯏ ꯈꯨꯟꯗꯁꯨ ꯀꯣ ꯑꯔꯤꯕ ꯌꯥꯝ ꯂꯩꯌꯦ ꯍꯥꯏꯕꯗꯤ ꯃꯣꯏꯗꯤ ꯍꯧꯖꯤꯛꯀꯥꯟꯁꯤꯗꯤ ꯄꯩꯁꯥ ꯊꯣꯛꯇ꯭ꯔꯗꯤ ꯌꯨꯝ ꯄꯥꯟꯕ ꯌꯥꯗꯦ ꯍꯥꯏꯕꯒꯤ ꯋꯥꯈꯜꯂꯣꯟꯗ ꯑꯗꯨꯝ ꯂꯩꯌꯦꯕꯀꯣ
ꯑꯗꯨꯒꯤ ꯌꯨꯝ ꯄꯥꯜꯂꯣ ꯌꯨꯝ ꯄꯥꯜꯂꯣ ꯍꯥꯏꯔꯁꯨ ꯌꯨꯝ ꯄꯥꯜꯂꯒ ꯀꯃꯥꯏ ꯊꯥꯛꯀꯅꯤ ꯍꯥꯏꯌꯦ ꯑꯃꯨꯛ ꯄꯩꯁꯥ ꯊꯣꯛꯇ꯭ꯔꯗꯤ ꯌꯨꯝ ꯄꯥꯟꯕ ꯌꯥꯗ꯭ꯔꯦ ꯍꯧꯖꯤꯛꯀꯥꯟꯗꯤ ꯄꯩꯁꯥ ꯌꯥꯝ ꯆꯪꯉꯦ ꯍꯥꯏꯌꯦꯕ ꯌꯨꯝ ꯄꯥꯟꯕꯀꯥꯟꯗꯀꯣ
ꯎꯝ ꯆꯨꯝꯗ꯭ꯔꯣꯅꯦ ꯑꯗꯨ
ꯆꯨꯝꯃꯦ ꯆꯨꯝꯃꯦ ꯊꯥꯏꯅꯗꯤ ꯑꯗꯨꯝ ꯄꯩꯁꯥ ꯊꯣꯛꯇ꯭ꯔꯁꯨ ꯌꯨꯝ ꯉꯟ ꯉꯟꯅ ꯄꯥꯜꯂꯁꯨ ꯃꯣꯏꯗꯤ ꯑꯗꯨꯝ ꯆꯤꯡꯗ ꯂꯧ ꯍꯨꯔꯒ ꯑꯗꯨꯝ ꯍꯤꯡꯕꯅꯤꯅꯀꯣ ꯆꯥꯅꯤꯡꯉꯥꯏ ꯂꯩꯔꯗꯤ ꯌꯥꯔꯦ ꯍꯥꯏꯌꯦꯕ ꯃꯣꯛ ꯍ ꯑꯗꯨꯀꯥꯟ ꯃꯇꯝꯗꯗꯤ ꯍꯧꯖꯤꯛꯇꯤ ꯑꯗꯨ ꯌꯥꯗ꯭ꯔꯦꯕ
ꯑꯗꯣ
ꯅꯪꯒꯤꯗꯤ ꯀꯔꯝꯍꯥꯏꯅ ꯈꯜꯂꯤꯕ ꯑꯃꯨꯛꯀ ꯑꯗꯨꯗꯤ
ꯑꯩꯒꯤꯗꯤ ꯀꯔꯤ ꯍꯥꯏꯁꯤꯔꯥ ꯍꯧꯖꯤꯛꯀꯥꯟ ꯃꯇꯝꯗꯗꯤ ꯌꯨꯝ ꯄꯥꯟꯕꯁꯦ ꯑꯗꯨꯝ ꯊꯦꯡꯅꯔꯦꯗ
ꯎꯝ ꯑꯗꯨ ꯎꯝ ꯑꯗꯨꯗꯤ ꯌꯥꯗꯦ
ꯊꯦꯡꯅ ꯄꯥꯟꯕꯁꯨ ꯂꯩꯌꯦ ꯑꯗꯨꯒ ꯄꯥꯅꯤꯡꯗ꯭ꯔꯁꯨ ꯄꯥꯟꯗꯕꯩꯅ ꯐꯩꯌꯦꯗ ꯑꯗꯨꯗꯤ ꯍꯧꯖꯤꯛꯀꯥꯟꯗꯤ ꯌꯨꯝ ꯄꯥꯟꯗ꯭ꯔꯁꯨ ꯌꯥꯏꯕ
ꯑꯗꯨꯗꯤ ꯌꯥꯗꯦ ꯑꯗꯨꯗꯤ ꯀꯣꯟꯅ ꯑꯩꯈꯣꯏ ꯑꯩꯈꯣꯏ ꯈꯨꯟꯗꯀꯣ
ꯎꯝ
ꯀꯩꯅꯣ ꯇꯧꯗꯕ ꯈꯣꯏꯗꯣ ꯌꯨꯝ ꯄꯥꯟꯗꯕ ꯈꯣꯏꯗꯨ ꯑꯩꯈꯣꯏ ꯇꯥꯏꯒ꯭ꯔ ꯍꯥꯏꯅ ꯊꯣꯟꯕꯤꯕꯅꯦꯀꯣ
ꯑꯗꯨ ꯑꯗꯨ ꯑꯣꯏꯔꯁꯨ ꯎꯝ ꯃꯤ ꯍꯥꯏꯕꯁꯤꯗꯤ ꯎꯝ ꯅꯨꯄꯤ ꯍꯥꯏꯕꯁꯤ ꯌꯨꯝ ꯄꯥꯟꯅꯤꯉꯥꯏ ꯈꯛꯇ ꯂꯩꯇꯕ ꯂꯩꯕꯗꯤ ꯅꯠꯇꯦꯗꯅ ꯑꯗꯨꯝ ꯌꯨꯝꯗ ꯂꯩꯔꯁꯨ ꯀꯥꯏꯗꯦꯕ ꯑꯗꯨ ꯑꯣꯏꯔꯁꯨ ꯃꯤꯋꯥꯗꯤ ꯌꯥꯝ ꯇꯥꯕꯅꯤ ꯍꯣ ꯈꯣꯟꯊꯤꯗꯤ ꯌꯥꯝ ꯆꯥꯕꯅꯦ
ꯎꯝ ꯅꯪꯁꯦ꯫
ꯄꯥꯟ ꯃꯄꯥꯟ ꯊꯣꯛꯑꯗꯤ ꯅ ꯌꯨꯝ ꯄꯥꯜꯂꯣ ꯌꯨꯝ ꯄꯥꯜꯂꯣ ꯍꯧꯖꯤꯛꯐꯥꯎ ꯌꯨꯝ ꯄꯥꯟꯗ꯭ꯔꯤ ꯀꯩꯒꯤꯅꯣ ꯅꯨꯄꯥ ꯐꯪꯗꯕ꯭ꯔꯣ ꯀꯥꯏꯅ ꯌꯥꯝ ꯂꯛꯅꯕꯁꯨ ꯌꯥꯎꯕꯅꯤ꯫
ꯏꯕꯥꯅꯤꯁꯤ ꯑ ꯍꯣꯔꯦꯟ ꯀꯩꯅꯣ ꯇꯣꯉꯥꯟꯅꯁꯨ ꯀꯥꯎꯟ ꯀꯥꯎꯟꯁꯤꯂꯤꯡ ꯈꯔ ꯄꯤꯗꯕ ꯌꯥꯔꯔꯣꯏ
ꯑꯩꯗꯤ ꯑꯩꯒꯤ ꯃꯣꯠꯇꯗꯤꯀꯣ ꯌꯨꯝ ꯄꯥꯟꯗ꯭ꯔꯁꯨ ꯌꯥꯏꯅ ꯈꯜꯂꯤ꯫
ꯎꯝ
ꯏꯃꯥ ꯕꯕꯥꯒꯤ ꯃꯅꯥꯛꯇ ꯑꯗꯨꯝ ꯅꯨꯡꯉꯥꯏꯅ ꯂꯩꯕꯗꯨꯅ ꯐꯩꯌꯦꯕ꯫ ꯈꯪꯗꯦ ꯍꯧꯖꯤꯛꯀꯥꯟ ꯅꯨꯄꯥꯁꯤꯡꯁꯤꯗꯤ꯫ ꯀꯔꯤ ꯍꯥꯏꯁꯤꯔꯥ ꯈꯪꯉꯤꯗꯅ ꯐꯕꯕꯨꯗꯤ ꯌꯥꯝ ꯐꯩꯌꯦꯕꯀꯣ
ꯎꯝ
ꯐꯠꯇꯕꯗꯨꯗꯤ ꯊꯦꯡꯅꯕꯤꯔꯗꯤ ꯑꯗꯣ ꯁꯔꯨꯛ ꯌꯥꯝꯃꯨ ꯑꯗꯣ ꯍꯦꯟꯅ ꯋꯥꯔꯦꯕ
ꯎꯝ
ꯅꯪꯁꯨ ꯆꯍꯤ ꯁꯨꯔꯗꯤ ꯅꯨꯄꯤ ꯊꯤꯕ ꯌꯥꯔꯦ꯫
ꯎꯝ ꯑꯗꯨ ꯀꯔꯝꯍꯥꯏꯅ ꯍꯥꯏꯁꯤꯔꯥ ꯈꯪꯗ꯭ꯔꯦ ꯑꯗꯨꯗꯤ ꯑꯗꯨꯕꯨ
ꯎꯝ
ꯀꯔꯤ ꯍꯥꯏꯁꯤꯔ ꯗꯨꯗꯤ
ꯄꯪꯍꯥꯏꯗ ꯍꯥꯏꯌꯣ ꯏꯀꯥꯏꯕ ꯌꯥꯗꯦ꯫
ꯅꯨꯄꯤꯗꯤ ꯌꯨꯝ ꯄꯥꯜꯂꯣꯗ ꯌꯨꯝ ꯄꯥꯟꯕꯅ ꯐꯩꯗ
ꯅꯨꯄꯤꯗꯤ ꯄꯥꯟꯗ꯭ꯔꯁꯨ ꯌꯥꯏ
ꯄꯜꯂꯣꯗ
ꯅꯨꯄꯥꯥꯗꯤ ꯄꯥꯜꯂꯣ ꯍꯦ꯫ ꯀꯩ ꯅꯨꯄꯤ ꯗꯃ ꯑꯃ ꯂꯩꯔꯗꯨꯕꯣ
ꯄꯥꯜꯂꯣ ꯄꯥꯜꯂꯣ ꯀꯣ ꯄꯥꯜꯂꯣ ꯀꯣ ꯅꯨꯄꯤꯁꯨ ꯌꯨꯝ ꯄꯥꯜꯂꯣ꯫
ꯄꯥꯟꯗ꯭ꯔꯁꯨ ꯌꯥꯏ ꯄꯥꯟꯗꯕ ꯃꯌꯥꯝ ꯂꯩꯌꯦꯗ ꯑꯩꯈꯣꯏ ꯈꯨꯟꯗ
ꯑꯗꯨ ꯑꯗꯨꯒꯤ ꯃꯔꯛꯇ ꯌꯥꯎꯔꯒꯦꯅ ꯀꯟꯅ ꯄ꯭ꯂꯥꯟ ꯇꯧꯔꯤ
ꯑ ꯌꯥꯎꯔꯒꯦꯅ ꯈꯜꯂꯦ ꯍꯧꯖꯤꯛꯀꯥꯟꯁꯤꯗꯤ ꯅꯨꯞ ꯅꯨꯄꯤꯁꯤꯡꯁꯨ ꯑꯗꯨꯃꯥꯏꯅ ꯈꯜꯂꯦꯗ ꯌꯨꯝ ꯄꯥꯜꯂꯒ ꯎꯝ ꯍꯥꯏꯕꯗꯤ ꯏꯆꯥ ꯂꯩꯒꯅꯤ ꯑꯃꯨꯛ ꯀꯔꯤ ꯀꯔꯤ ꯑꯃꯨꯛ ꯂꯩꯒꯅꯤꯀꯣ ꯑꯗꯨꯒꯤ ꯈꯜꯂꯒ ꯍꯥꯟꯅ ꯋꯥꯔꯦꯕ ꯃꯣꯏꯗꯤ꯫
ꯑ ꯑꯆꯥ ꯏꯆꯥ ꯂꯩꯕꯗꯨꯅ ꯅꯨꯡꯉꯥꯏꯕꯅꯤꯅꯦ ꯏꯆꯥ ꯂꯩꯇ꯭ꯔꯗꯤ ꯋꯥꯈꯜ ꯋꯥꯕꯅꯤꯅꯦ꯫
ꯑꯗꯨ ꯑꯣꯏꯔꯁꯨ ꯍꯧꯖꯤꯛꯀꯥꯟ ꯃꯇꯝꯗꯤ ꯄꯩꯁꯥ ꯌꯥꯝ ꯆꯪꯉꯤꯗꯅ ꯑꯃ ꯍꯦꯛ ꯇꯧꯕꯒ ꯄꯩꯁꯥ ꯆꯪꯉ ꯑꯃ ꯍꯦꯛ ꯇꯧꯕꯒ ꯄꯩꯁꯥ ꯄꯩꯁꯥ ꯉꯥꯛꯇꯅꯦꯕ
ꯑꯗꯨꯅ ꯏꯆꯥ ꯂꯩꯔꯒ ꯊꯥꯛꯅꯤꯉꯥꯏ ꯐꯥꯎ ꯂꯩꯇ꯭ꯔꯗꯤ ꯂꯣꯏꯔꯦ꯫
ꯊꯛꯅꯤꯡꯉꯥꯏ ꯄꯥꯟꯈ꯭ꯔꯗꯤ ꯅꯪ ꯍꯤꯡꯅꯤꯡꯉꯥꯏꯒꯤꯗꯤ ꯃꯊꯪ ꯃꯊꯪ ꯊꯣꯛꯂꯛꯅꯤꯗ ꯑꯗꯨꯕꯨꯗꯤ ꯀꯥꯏꯗꯗ
ꯎꯝ ꯑꯗꯨꯗꯤ ꯎꯝ ꯑꯗꯨꯝ ꯂꯥꯛꯀꯅꯤꯗ ꯑꯗꯨ ꯑꯣꯏꯔꯁꯨ ꯍꯪꯗꯦꯗꯥ꯫
ꯆꯍꯤ ꯍꯥꯡꯪꯂꯒꯦ ꯑꯗꯨꯗꯤ ꯆꯍꯤ ꯀꯌꯥ ꯁꯨꯔꯒꯦ꯫
ꯆꯍꯤꯗꯤ ꯀꯨꯟ ꯇꯔꯦꯠ ꯅꯤꯄꯜ ꯁꯨꯔꯦ꯫
ꯅꯪ ꯅꯪꯗꯤ꯫
ꯑꯩꯗꯤ ꯐꯣꯔꯇꯤ ꯐꯥꯏꯚꯀꯨꯝꯕ ꯁꯨꯔꯦ
ꯎ ꯌꯥꯝꯗꯦꯍꯦ ꯑꯗꯨꯝ ꯄꯥꯈꯪ ꯇꯧ ꯄꯥꯈꯪ ꯄꯨꯟꯁꯤꯅ ꯅꯨꯡꯉꯥꯏꯕꯅꯦꯍꯦ ꯅꯪ ꯍꯌꯦꯡꯋꯥꯏ ꯌꯨꯝ ꯄꯥꯟꯈ꯭ꯔꯗꯤ ꯑꯗꯨꯃꯥꯏꯅ ꯂꯩꯕ ꯌꯥꯔꯣꯏꯕ ꯅ ꯆꯥꯡꯒꯤ ꯈꯟꯒꯦꯔꯥ ꯅꯠꯇꯨꯒꯤ ꯈꯟꯒꯦꯔꯥ ꯈꯪꯗꯦ ꯏꯃꯨꯡꯒꯤ ꯈꯟꯒꯦꯔꯥ ꯎ ꯀꯩꯅꯣ ꯋꯥꯈꯜꯗꯣ ꯌꯥꯝ ꯋꯥꯕꯅꯦꯀꯣ ꯁꯨꯃꯥꯏꯅ ꯇꯧꯕꯁꯦ
ꯏꯕꯥꯅꯤꯁꯦ ꯗꯤꯕꯦꯠ ꯐꯖꯅ ꯇꯧꯕꯗꯤ ꯌꯥꯅꯤ
ꯎꯝ ꯌꯥꯏꯦ ꯐ ꯑꯗꯨꯅ ꯑꯈꯪ ꯑꯣꯏꯔꯤꯉꯩꯗ ꯐꯖꯅꯀꯣ ꯅꯨꯡꯉꯥꯏꯅ ꯂꯩꯊꯣꯛꯑꯣ ꯐꯠꯇꯕꯗꯤ ꯇꯧꯒꯅꯨꯀꯣ ꯑꯩꯅ ꯍꯥꯏꯕꯗꯤ ꯃꯔꯥꯝ ꯑꯣꯛꯑꯒ ꯂꯩꯌꯣ ꯍꯥꯏꯕ
ꯑꯗꯨꯅꯤꯗ ꯑꯩꯅ ꯍꯥꯏꯅꯤꯡꯕꯗꯤ ꯃꯔꯝ ꯑꯣꯛꯄ ꯅꯨꯄꯥꯗꯤꯅꯦ ꯅꯨꯄꯤꯅꯁꯨ ꯌꯥꯝ ꯄꯥꯝꯅꯕꯅꯦ ꯍꯥꯏꯔ ꯅꯣꯏꯅ ꯍꯥꯏꯗ꯭ꯔꯁꯨꯀꯣ
ꯃꯤꯅꯁꯨ ꯑꯁ ꯑꯗꯨ ꯅꯨꯄꯥꯗꯣ ꯃꯔꯥꯝ ꯌꯥꯝ ꯑꯣꯑꯦ ꯍꯥꯏꯌꯦ ꯎꯝ ꯀꯩꯅꯣ ꯅꯣꯏ ꯅꯨꯄꯤꯁꯤꯡꯁꯨ ꯂꯥꯛꯅꯕ ꯇꯧꯋ ꯀꯩꯅꯀꯣ ꯑꯗꯨꯝ ꯍꯥꯏꯅꯕꯅꯦꯕ
ꯑꯗꯨ ꯃꯔꯝꯗꯤ ꯑꯣꯛꯄꯅꯦ ꯑ ꯑꯗꯨ ꯅꯨꯄꯤ ꯄꯥꯝꯗꯅ ꯀꯝꯍꯥꯏꯅꯣ ꯑꯗꯨꯅꯤ ꯑꯃꯨꯛꯀ
ꯑꯪꯗꯦ
ꯑꯗꯨ ꯑꯗꯨꯒꯤ ꯃꯇꯥꯡꯗ ꯈꯔ ꯍꯥꯏꯕꯤꯌꯣꯅꯦ
ꯀꯩ ꯍꯥꯏꯕ
ꯃꯔꯝ ꯃꯔꯝꯗꯤ ꯌꯥꯝ ꯑꯣꯛꯄꯅꯦ ꯑꯗꯨꯕꯨ ꯅꯨꯄꯤꯅ ꯄꯥꯝꯗꯦꯅꯦ ꯑꯗꯨꯒꯤ ꯃꯇꯥꯡꯗ ꯈꯔ ꯍꯥꯏꯕꯤꯌꯝꯅꯦ
ꯑꯗꯨ ꯃꯇꯥꯡꯗ ꯈꯔ ꯍꯥꯏꯒꯦꯀꯣ ꯃꯔꯝ ꯑꯣꯏ ꯁꯨ ꯀꯔꯤ ꯍꯥꯏꯁꯤꯔꯥ ꯅꯨꯄꯤꯅ ꯄꯥꯝꯗꯕ ꯔꯁꯤ ꯂꯩꯔꯝꯒꯅꯤ ꯑꯗꯨ ꯃꯇꯥꯡꯗ ꯅꯕꯗꯤꯌꯦ
ꯑꯆꯥ ꯑꯆꯥ ꯑꯆꯥ
ꯑꯗꯨ ꯃꯦꯗꯥꯝꯗꯤ ꯍꯥꯏꯕꯗꯤ ꯂꯩꯗꯅꯀꯣ ꯅꯨꯄꯤꯅ ꯄꯥꯝꯗꯕ ꯒꯨꯟ ꯑꯃ ꯂꯩꯔꯝꯒꯅꯦꯕ ꯑꯗꯨ ꯁꯦꯝꯗꯣꯛꯄ ꯇꯧꯒꯗꯕꯅꯤ
ꯑꯆꯥ
ꯑꯗꯨꯅꯦ ꯈꯪꯗꯦ ꯍꯧꯖꯤꯛꯀꯥꯟ ꯅꯨꯄꯤꯁꯤꯡꯁꯨꯀꯣ ꯌꯥꯝ ꯁꯤꯡꯈ꯭ꯔꯦꯕ ꯍꯥꯟꯅꯒ ꯃꯥꯟꯅꯗ꯭ꯔꯦꯕ ꯑꯩ ꯑꯩꯅ ꯑꯩꯗꯤ ꯀꯩꯁꯨ ꯍꯥꯏꯗꯦꯀꯣ ꯑꯗꯨ ꯑꯣꯏꯔꯁꯨ ꯑꯌꯥꯝꯕꯗꯤ ꯑꯗꯨꯃꯥꯏꯅ ꯇꯧꯔ ꯄꯩꯁꯥꯗ ꯂꯣꯏ ꯆꯠꯂꯦꯕꯀꯣ
ꯎꯝ
ꯅꯨꯄꯥ ꯄꯩꯁꯥ ꯊꯣꯛꯇ꯭ꯔꯗꯤ
ꯂꯩꯅꯤꯡꯗꯦ ꯅꯨꯡ ꯅꯨꯡꯁꯤꯅꯅꯤꯡꯗꯦ ꯑꯗꯨꯃꯥꯏꯅ ꯈꯜꯂꯦꯕ ꯃꯣꯏꯗꯤ
ꯎꯥ
ꯑꯩꯈꯣꯏꯒꯤꯗꯤ ꯀꯥꯏꯗꯦ ꯃꯔꯝ ꯑꯣꯛꯑꯒ ꯂꯩꯕ ꯂꯩꯇꯕ ꯈꯪꯗꯦ ꯃꯔꯝ ꯑꯣꯑꯒ ꯎ ꯅꯨꯄꯤꯕꯨ ꯂꯨꯅ ꯇꯧꯒꯗꯕꯀꯣ
ꯑꯗꯨꯝ ꯂꯩꯃꯤꯟꯅꯔꯒ ꯁꯨꯃꯤꯟꯅꯔꯒ ꯑꯗꯨꯝ ꯂꯩꯔꯗꯤ ꯑꯗꯨꯅ ꯐꯔꯦꯗꯅ
ꯑꯁ ꯑꯗꯨꯗꯤ ꯑꯗꯨꯗꯤ ꯌꯥꯔꯦ ꯌꯥꯔꯦ ꯔ ꯌꯥꯔꯦ ꯌꯥꯔꯦ ꯌꯥꯔꯦ ꯌꯥꯔꯦ ꯇ ꯑꯦ ꯀꯩꯅꯣ ꯇꯧꯔꯗꯦ ꯃꯍꯥꯔꯥꯅꯤꯒꯨꯝꯅ ꯊꯝꯈꯤꯅꯤꯗ ꯑꯗꯨꯕꯗ
ꯑꯥ ꯑꯥ ꯅꯨꯄꯥꯁꯤꯡꯁꯦ ꯑꯗꯨꯃꯥꯏꯅ ꯍꯥꯏꯕꯅꯦꯀꯣ ꯍꯥꯟꯅꯗꯤꯀꯣ
ꯍꯣꯏ ꯍꯣꯏ
ꯑꯌꯥꯝꯕꯗꯤ ꯅꯨꯡꯁꯤꯅꯅꯤꯡ ꯅꯨꯡꯁꯤꯅꯔꯤꯉꯩꯗꯨꯗꯤ ꯑꯁ ꯅꯪꯕꯨꯗꯤ ꯀꯩꯁꯨ ꯇꯧꯍꯜꯂꯣꯏ ꯊꯕꯛꯒꯨꯝꯕ ꯇꯧꯍꯜꯂꯣꯏ ꯀꯥꯏꯅꯒ ꯍꯥꯏꯔꯤꯅꯦꯕ
ꯎꯝ
ꯑꯃꯨꯛ ꯌꯨꯝ ꯄꯥꯟꯕ ꯀꯥꯟꯗꯗꯤ ꯀꯥꯎꯕꯒ ꯐꯨꯕꯒ ꯑꯗꯨꯃꯥꯏꯅ ꯇꯧꯅꯦ ꯌꯨ
ꯑꯦ ꯑꯦ ꯑꯗꯨꯗꯤ ꯑꯩ ꯑꯗꯨꯗꯤ ꯌꯥꯗꯦ ꯑꯗꯨꯗꯤ
ꯈꯪꯗꯦꯗ ꯄꯨꯟꯁꯤꯁꯦ ꯌꯨꯝ ꯄꯥꯟꯗ꯭ꯔꯁꯨ ꯌꯥꯏꯌꯦ ꯍꯥꯏꯔꯗꯤ ꯌꯥꯒꯗꯧꯕ
ꯎꯝ ꯄꯜꯣ ꯄꯜꯣ ꯀꯣ ꯅꯨꯄꯤꯇꯝ ꯄꯜꯣ
ꯑꯗꯨꯅꯦ ꯃꯤꯅꯁꯨ ꯌꯥꯝ ꯍꯥꯏꯌꯦꯕ ꯅꯪ ꯅꯨꯄꯤ ꯁꯥꯔꯤ ꯑꯣꯏꯔꯒ ꯀꯅꯥꯅ ꯅꯪꯕꯨ ꯊꯥꯛ ꯇꯣꯏꯅꯣ ꯍꯌꯦꯡ ꯋꯥꯏ ꯑꯍꯟ ꯑꯣꯏꯔꯛꯄ ꯀꯥꯟꯗ ꯑꯁꯤꯒꯨꯝꯕꯁꯦ ꯌꯥꯝ ꯇꯣꯏꯅ ꯍꯥꯏꯕꯅꯦ
ꯅꯪꯒꯤ ꯍꯧꯖꯤꯛꯇꯤ ꯅꯪ ꯀꯌꯥ ꯈꯜꯂꯣ ꯍꯥꯏꯅ ꯈꯪꯉꯦ ꯅꯪꯒꯤ ꯆꯍꯤ ꯃꯇꯥꯡꯗꯨꯒ ꯑꯗꯨꯕꯨ ꯊꯥꯔꯇꯤ ꯐꯥꯏꯚ ꯐꯣꯔꯇꯤ ꯌꯥꯎꯔꯛꯄꯗꯗꯤ ꯅꯪ ꯌꯥꯝ ꯋꯥꯔꯛꯅꯦ ꯑ ꯈꯅꯅꯤ ꯌꯥꯝ ꯑꯃꯨꯔꯅ
ꯑꯁ ꯑꯗꯨ ꯑꯣꯏꯔꯁꯨ